ꯍꯜꯂꯣ
ꯆꯥꯛ ꯆꯥꯔꯕꯣ
ꯆꯔꯦ
ꯀꯩ ꯃꯊꯤꯟ ꯇꯧꯔꯒꯦ
ꯁꯤꯗꯤ ꯆꯦꯡꯒꯨꯝ ꯇꯧꯁꯜꯂꯦ ꯍꯧꯥꯎ ꯆꯠꯂ
ꯀꯣꯏꯕ ꯑꯃꯇ ꯆꯠꯂꯨꯁꯤꯗꯅ
ꯀꯩ ꯂꯝꯝ ꯆꯁ ꯍꯥꯏꯥꯏ ꯅꯣ
ꯀꯩꯕꯨꯜ ꯂꯝꯖꯥꯎꯗ ꯁꯉꯥꯏ ꯑꯣꯏꯅ ꯌꯦꯡꯉꯨꯔꯁꯤꯔꯣ
ꯁꯉꯥꯏ ꯌꯦꯡꯉ
ꯋꯥꯔꯜꯒꯤ ꯃꯐꯝ ꯑꯝꯇꯗ ꯐꯪꯗꯕ ꯃꯅꯤꯄꯨꯔꯗ ꯈꯇꯪ ꯐꯪꯕ
ꯌꯥꯍꯥꯏ ꯑꯗꯨ ꯌꯦꯡꯉꯨꯕ ꯏꯀꯨꯏ ꯀꯨꯏꯗꯕꯤ ꯆꯠꯁꯜꯂꯨ ꯌꯥꯔꯦꯅꯦ ꯑꯗꯨꯗ
ꯌꯥꯔꯦ
ꯑꯗꯨꯗꯤ ꯃꯌꯥꯝꯒꯤ ꯖꯦꯅꯔꯦꯜ ꯍꯣꯂꯤꯗꯦ ꯁꯟꯗꯤꯤ ꯅꯨꯃꯤꯠꯇ ꯅꯪꯒꯤ ꯑꯙꯥꯔ ꯀꯥꯔꯇꯣ ꯄꯣꯔꯛꯑꯣ ꯅꯣꯡꯃꯥꯏꯖꯤꯡ ꯅꯨꯃꯤꯛꯇ ꯕꯦꯕꯦꯅ ꯑꯩꯈꯣꯏ ꯣꯦ ꯀꯣꯂꯥꯙꯔꯥ ꯂꯅ ꯂꯩꯕꯗꯤ ꯂꯩꯇꯕ ꯎꯝ ꯒꯥꯔꯤ ꯑꯆꯧꯕ ꯂꯩꯇ꯭ꯔꯒꯅ ꯋꯥꯔ ꯆꯠ ꯌꯥꯔꯦ
ꯑ
ꯃꯣꯏꯔꯥꯡꯃꯨꯛꯇ ꯀꯤꯂꯣꯃꯤꯇꯔ ꯅꯤꯐꯨꯒꯅꯤ
ꯎꯝ
ꯑꯩꯣꯏ ꯂꯟꯖꯥꯕꯨꯗ ꯀꯤꯂꯣꯃꯤꯇꯔ ꯅꯤꯐꯨꯒ ꯃꯉꯥ ꯇꯔꯨꯛ ꯑꯗꯨꯃꯥꯏꯅ ꯂꯩꯔꯝꯅꯤ ꯅꯤꯐꯨ ꯅꯤꯄꯜꯃꯨꯛ ꯃꯅꯨꯡꯗ
ꯍꯣꯏꯣꯏ
ꯑꯗꯨꯗ ꯆꯠꯂꯨ ꯌꯥꯔꯦ
ꯆꯠꯂꯣ ꯌꯥꯔꯦ ꯑꯗꯨ ꯃꯔꯤ ꯃꯔꯤ ꯌꯧꯔꯣꯒ ꯌꯥꯔꯦ ꯑꯥ ꯑꯗꯨ ꯃꯊꯪ ꯃꯊꯪ ꯆꯠ ꯌꯥꯔꯦꯅꯦ
ꯌꯥꯔꯦ
ꯀꯩꯕꯨꯜ ꯂꯝꯖꯥꯎ ꯆꯠꯂꯕ ꯑꯗꯨ ꯃꯊꯪꯗꯅ ꯑꯃꯨꯛ ꯀꯥꯏ ꯆꯠꯁꯤꯒꯤ ꯃꯊꯪꯗꯅ ꯑꯃꯨꯛ ꯂꯣꯛꯇꯥꯛ ꯍꯣꯝ ꯏꯁꯇꯦ
ꯂꯣꯛꯇꯥꯛ ꯍꯣꯝ ꯏꯁꯇꯦꯗꯨꯗꯤ ꯑꯗꯨꯗꯤ ꯑꯍꯤꯡ ꯍꯦꯛꯇꯗꯤ ꯅꯨꯡꯉꯥꯏꯕꯥꯎ ꯅꯨꯡꯉꯥꯏꯕ ꯈꯪꯗꯝꯕꯅꯤꯅꯦ
ꯑꯍꯤꯡ ꯂꯩꯇꯣꯏꯅꯤ ꯀꯩꯅꯣ ꯐꯦꯃꯤꯂꯤ ꯃꯌꯥꯝ ꯄꯨꯂꯞ ꯆꯠꯂꯒ
ꯝ ꯅꯀꯣ ꯍꯩꯅꯣꯒꯦ ꯀꯥꯟꯇꯨ ꯑꯗꯥꯝꯗ ꯆꯠꯂꯨꯁꯨ ꯌꯥꯏ ꯀꯩꯅꯣ
ꯀꯟꯇꯣꯗꯥ ꯃꯁꯒ ꯂꯩꯒ ꯑꯣ ꯀꯩꯅꯩꯅꯣ ꯍꯨꯕꯂꯤꯒꯤ ꯀꯩꯅꯅꯣ
ꯍꯣꯏ ꯍꯣꯏ ꯕꯥꯍꯨ ꯔꯤꯒꯤ ꯍꯟꯇꯗꯤꯁꯃ ꯌꯥꯝ ꯇꯣꯏꯅ ꯇ꯭ꯔꯦꯟꯗꯤꯡ ꯑꯣꯏꯕꯗꯣ
ꯋꯥꯇꯔꯐꯣꯜꯗ
ꯍꯣꯏ ꯑꯗꯨꯒꯤꯗꯨꯗ ꯆꯠꯂꯨꯔꯁꯨ ꯌꯥꯏ ꯀꯩꯅꯣ ꯀꯥꯟꯇꯣꯗꯣ ꯀꯩꯅꯣ ꯀꯩꯅꯣꯔꯣꯝꯗ ꯅꯠꯇ꯭ꯔꯣ ꯂꯩꯗꯣ
ꯈꯪꯗꯦꯌꯦ ꯑꯩ ꯂꯝꯗꯤ ꯀꯥꯟꯇꯣꯛ ꯍꯥꯏꯁꯦ
ꯑ ꯌꯥꯝ ꯆꯠꯆꯧ ꯆꯠꯂꯨ ꯏꯔꯥꯡ ꯌꯥꯝ ꯇꯧꯅ ꯍꯧꯔꯛꯑꯕꯅꯦ ꯍꯌꯦꯡꯁꯨ ꯄꯜꯂ ꯍꯥꯏꯁꯦ ꯁꯦꯡꯃꯥꯏ ꯃꯅꯤꯡꯗ ꯁꯦꯡꯃꯥꯏꯗꯒꯤ ꯈꯔ ꯍꯥꯏꯊꯔꯒ
ꯗ ꯑꯦ ꯑꯗꯨꯗꯤꯁ ꯃꯥꯏ ꯑꯣꯣꯗꯤ
ꯃꯔꯦ ꯀꯔ ꯑꯣ ꯑꯩꯈꯣꯏꯅ ꯉꯍꯥꯟ ꯑꯃꯨꯛ ꯆꯠꯂꯨꯕ ꯅꯦꯕꯤꯕ ꯅꯨꯃꯤꯠꯇ ꯆꯠꯂꯨꯕꯗꯣ
ꯀꯟꯇꯗꯥꯝ
ꯁꯤ ꯅꯣꯏ ꯀꯩꯅꯣꯗ ꯅꯠꯇꯦ ꯀꯣꯜꯒꯤ ꯋꯥꯔꯤꯗꯨꯅꯦ ꯁꯤ ꯁꯥꯥꯟꯅꯩꯁꯦ ꯑꯁꯦꯡꯒꯣ
ꯍꯣꯏ ꯅꯅꯤꯅꯦ ꯔꯦꯀꯣ ꯇꯅꯤ
ꯑꯣ ꯇꯥꯕ꯭ꯔꯣ ꯑꯩꯗꯤ ꯂꯥꯞꯊꯣꯛꯑ ꯉꯍꯪꯕꯅꯦ
ꯑ
ꯁꯦꯡꯃꯥꯏꯗꯒꯤ ꯈꯔ ꯍꯥꯏꯊꯔꯒ ꯂꯩꯌꯦ
ꯎꯝ
ꯑꯗꯨꯗꯤ ꯚꯥꯏꯔꯦꯜ ꯆꯠꯂꯅꯤ ꯌꯥꯔꯦ ꯑꯗꯨꯗ ꯗꯤ ꯕꯔꯥꯅ ꯇꯧꯔꯒ
ꯖꯤꯕꯌꯥꯅ ꯇꯧꯕ꯭ꯔꯥꯕꯨ ꯀꯨꯀꯤꯅ ꯀꯥꯞꯊꯔꯗꯤ
ꯑꯩ ꯃꯣꯏ ꯌꯧ ꯉꯝꯄꯣꯠꯇꯦ ꯍꯦ
ꯑꯗꯨ ꯀꯣꯏꯕ ꯆꯠꯂꯒ ꯑꯗꯨꯗ ꯏꯁꯤꯡ ꯋꯥꯇꯔꯐꯣꯜꯗꯨ ꯃꯈꯣꯡꯗ ꯇꯧꯔꯒ ꯆꯥꯛꯀ ꯊꯣꯡꯉꯒ ꯆꯥꯗꯅ
ꯑꯗꯨꯒꯨꯝꯕ ꯂꯣꯏ ꯌꯥꯕꯅꯦ ꯀꯟꯇꯣ ꯒꯤꯗꯣ ꯎꯝ ꯑꯗꯨꯒ ꯍꯥꯟꯅ ꯂꯩꯃꯔꯥꯝꯗ ꯌꯥꯕꯗꯣ ꯍꯧꯖꯤꯛꯇꯤ ꯂꯩꯃꯔꯥꯝꯗꯨꯁꯨ ꯆꯪꯕ ꯌꯥꯗ꯭ꯔꯦ
ꯑꯗꯨꯗꯤ ꯀꯟꯇꯣ ꯗꯥꯝꯅ ꯐꯔꯦꯅꯦ
ꯎꯝ
ꯆꯥꯛ ꯆꯥꯕꯥ ꯂꯣꯏꯗꯔꯤꯕꯣ
ꯑꯗꯨꯗꯤ ꯀꯟꯇꯣ ꯒꯤꯗꯨꯅ
ꯑꯧ
ꯌꯥꯝꯅꯁꯨ ꯂꯥꯞꯇꯕ ꯁꯦꯡꯃꯥꯏꯗꯤ ꯌꯥꯝ ꯅꯛꯏ ꯀꯩꯅꯣ ꯁꯤꯗꯒꯤ ꯀꯣꯏꯔꯦꯡꯒꯩ ꯈꯤꯇꯪ ꯂꯥꯟꯗꯕꯒ ꯀꯩꯅꯣ ꯂꯩꯔꯅꯤ ꯄꯣꯠꯁꯐꯝ ꯑꯋꯥꯡ ꯑꯋꯥꯡ ꯄꯣꯠꯁꯪꯐꯝ ꯂꯩꯔꯅꯤ
ꯎꯝ
ꯑꯋꯥꯡ ꯄꯣꯠꯁꯝꯕꯥꯝ ꯗꯩ ꯈꯤꯇꯪ ꯍꯥꯏꯊꯕꯒ ꯁꯦꯛꯃꯥꯏ ꯂꯩꯔꯅꯤ ꯑꯗꯣ ꯁꯦꯡꯃꯥꯏꯗꯣ ꯈꯤꯇꯪ ꯂꯥꯟꯊꯕꯒ ꯑꯗꯨ ꯅꯠꯇ꯭ꯔꯁꯨ ꯀꯩꯅꯣꯗ ꯆꯠꯂꯥꯁꯨ ꯌꯥꯏ ꯀꯩꯅꯣ ꯑ ꯄꯣꯠꯁꯪꯕꯥꯝ ꯒꯤ ꯋꯥꯇꯔ ꯑꯦꯖꯨꯃꯦꯟ ꯄꯥꯔꯛ ꯂꯩꯕꯗꯣ ꯍꯣꯏ ꯑꯗꯨ ꯑꯗꯨ
ꯋꯥꯇꯔ ꯑꯦꯃ꯭ꯌꯨꯁꯃꯦꯟ ꯄꯥꯔꯇꯨꯁꯨ ꯅꯨꯡꯉꯥꯏ ꯍꯥꯏꯕꯅꯤ ꯄꯨꯡ ꯇꯔꯥꯗꯩ ꯍꯥꯡꯉ ꯃꯉꯥꯗ ꯂꯣꯜꯂꯦ ꯍꯥꯏ ꯑꯗꯨꯁꯨ ꯄꯤꯛꯅꯤꯛ ꯀꯩꯀꯥ ꯂꯣꯏ ꯇꯧꯕ ꯌꯥꯏꯍꯦ ꯆꯥꯕꯤ ꯊꯛꯄꯤ ꯍꯥꯏꯗꯤ ꯊꯣꯡꯕꯗꯤ ꯅꯠꯇꯕ ꯑꯩꯈꯣꯏꯒꯤ ꯊꯣꯡꯉꯒ ꯄꯨꯔꯛꯑꯒ ꯑꯗꯨ ꯃꯐꯝꯗꯨꯗ ꯑꯗꯨꯝ ꯆꯥꯕ
ꯑ ꯑꯗꯨ ꯃꯥ ꯎꯝ
ꯑꯉꯥꯡ ꯀꯩꯀꯥ ꯑꯦꯟꯖꯣꯏ ꯇꯧꯕꯩ ꯅꯨꯡꯉꯥꯏꯕꯗꯤ ꯑꯗꯨꯅ ꯑꯣꯏꯅꯤ ꯎꯝ ꯍꯣꯏ ꯂꯦꯛꯇꯕꯤ ꯄꯥꯝꯃꯒꯅ ꯑꯗꯨꯗ ꯑꯉꯥꯡ ꯀꯩꯀꯥ ꯄꯨꯔꯒ ꯆꯠꯄꯒꯤ ꯌꯥꯔꯦ ꯑꯗꯨꯒ ꯂꯦꯛꯄ ꯄꯥꯝꯃꯒ
ꯂꯣꯛ ꯂꯦꯛꯄ ꯄꯥꯝꯃꯒꯅ ꯂꯣꯛꯇꯥꯛꯀꯤ ꯍꯣꯝ ꯏꯁꯇꯦꯗꯣ ꯅꯠꯇ꯭ꯔꯒ ꯁꯉꯥꯏ ꯔꯤꯖꯣꯔꯠ ꯂꯩꯁꯤꯗꯤ
ꯎꯝ
ꯑꯗꯨꯗ ꯂꯦꯛꯎꯔꯁꯨ ꯌꯥꯔꯦ ꯑꯗꯣ ꯍꯧꯖꯤꯛꯇꯤ ꯌꯥꯝ ꯁꯥꯕꯅꯤꯅ ꯄꯣꯠꯁꯪꯐꯝꯝꯒꯤ ꯀꯩꯅꯣꯗꯨꯗ ꯆꯠꯄꯅ ꯈ꯭ꯋꯥꯏ ꯅꯨꯡꯉꯥꯏꯅꯤ ꯐꯔ ꯂ
ꯍꯣꯏ ꯑꯗꯨ ꯂꯣꯛꯇꯥꯛꯇꯁꯨ ꯏꯪꯗꯤ ꯏꯪꯗꯣꯏꯅꯤ ꯅꯨꯡꯗꯥꯡꯗꯗꯤ ꯏꯁꯤꯡꯅꯤꯅ ꯐꯨꯝꯗꯤꯗꯅꯤꯗꯅ
ꯍꯣꯏ ꯑꯃꯅ ꯑꯃꯨꯛ ꯅꯨꯃꯤꯗꯥꯡꯗ ꯅꯨꯡꯉꯥꯏꯕꯅꯤ ꯗꯅꯥ
ꯑ ꯐꯨꯝꯗ
ꯍꯦꯟꯁꯪꯁꯦ ꯃꯊꯦꯜ ꯑꯅꯤ ꯊꯣꯡꯉꯒ ꯈꯔ ꯍꯥꯎꯋꯦ ꯑꯃꯇꯪ ꯆꯥꯕꯁꯤꯗꯤ
ꯊꯧꯔꯤ ꯀꯩꯀꯥ ꯃꯌꯥꯝ ꯀꯤꯔꯒ ꯊꯝꯃꯦꯗꯥꯏꯅꯦ ꯆꯦꯟꯗꯅꯕ ꯏꯔꯩꯅ ꯆꯦꯟꯗꯗꯅ ꯖꯅꯅꯕ
ꯈꯪꯗꯦꯗꯤ ꯂꯦꯛꯇ꯭ꯔꯤ ꯑꯗꯨ ꯇꯗꯗꯤ ꯂꯣꯛꯇꯥꯛꯀꯤꯗꯨꯗꯗꯤ ꯍꯟꯗꯛꯀꯤ ꯆꯠꯄ ꯂꯦꯛꯞꯄꯗꯨꯅ ꯈꯪꯉꯅꯤ
ꯎꯝ
ꯑꯗꯨ ꯆꯥ ꯂꯦꯛꯇ꯭ꯔꯤꯕ ꯂꯣꯛꯇꯥꯛꯀꯤꯗꯨꯗꯤ ꯑ ꯁꯉꯥꯏ ꯁꯉꯥꯏꯔꯤꯖꯣ ꯀꯗꯨꯗꯤ ꯃꯥꯏꯗꯨꯗꯤ ꯀꯩꯅꯣꯗ ꯌꯨꯝ ꯃ ꯀꯩꯅꯣ ꯐꯖꯅ ꯁꯦꯝꯃꯒ ꯊꯝꯕꯅꯦꯕ ꯀꯗ ꯄꯀꯤ ꯃ ꯑꯗꯣ ꯃꯊꯪ ꯆꯠꯂꯗꯤ ꯃꯣꯏꯒꯤ ꯃꯣꯏꯔꯥꯡꯒꯤ ꯟ ꯉꯥꯏꯗ ꯂꯩꯔꯑꯣ ꯍꯥꯏꯒꯦ
ꯁꯉꯥꯏꯒꯤ ꯀꯩꯅꯣ ꯃꯣꯏꯔꯥꯡꯒꯤ ꯉꯥ ꯌꯥꯏꯕ ꯀꯩꯀꯥ ꯌꯥꯝ ꯍꯣꯡꯉ ꯍꯥꯏꯕꯅꯤ ꯃꯣꯏꯗꯤ
ꯑꯗꯣ ꯑꯩꯈꯣꯏꯅ ꯂꯩꯔꯗꯤ ꯑꯩꯈꯣꯏꯅ ꯀꯣꯏꯕ ꯆꯠꯂꯒ ꯂꯩꯔꯗꯤ ꯏꯝꯐꯥꯜꯗꯒꯤ ꯃꯤ ꯂꯥꯛꯑꯦ ꯍꯦꯟꯅ ꯇꯥꯡꯈꯠꯂꯦ ꯍꯥꯏꯗꯣ
ꯎ ꯑꯗꯣ ꯃꯣꯏꯁꯨ ꯑꯩꯈꯣꯏꯒꯤ ꯃꯤꯁꯦ ꯅꯣꯡ ꯐꯥꯗꯣꯛ ꯂꯥꯛꯄꯅꯤ ꯃꯣꯏꯁꯨ ꯃꯁꯛ ꯑꯣꯏ ꯍꯪꯕꯖꯥꯠꯅꯤ
ꯎꯝ ꯅꯤ ꯅꯣꯡ ꯐꯗꯣ ꯂꯥꯛ
ꯑꯗꯣ ꯑꯦ ꯑꯗꯨꯒꯤ ꯀꯔꯤꯝ ꯋꯥꯔꯨꯅꯣ ꯈꯪꯅꯕ ꯂꯩ
ꯑꯣ ꯈꯪꯅꯕ ꯂꯩꯔꯗꯤ ꯍꯥꯟꯅ ꯁꯤꯡꯉꯒ ꯊꯝꯕ
ꯍꯣꯏ ꯃꯣꯏꯗ ꯈꯪꯅꯕ ꯂꯩꯕꯅꯤꯅ ꯃꯣꯏꯗ ꯎꯝ ꯑꯗꯨꯗ ꯁꯨꯃꯥꯏꯅ ꯈꯤꯇꯪ ꯀꯩꯅꯣ ꯈꯔ ꯊꯧꯔꯥꯡ ꯇꯧꯕꯤꯌꯨ ꯈꯣꯠꯂꯨ
ꯍꯥꯛ ꯇꯧꯕ ꯑꯣꯏꯔꯗꯤ ꯐꯩ ꯅꯠꯇ꯭ꯔꯗꯤ ꯈꯨꯗꯛꯇ ꯈꯪꯅꯗꯕꯤꯗ ꯂꯩꯔꯗꯤ ꯃꯣꯏꯁꯨ ꯄꯩꯁꯥꯗꯣ ꯍꯦꯟꯀꯠꯂꯦ ꯍꯥꯏꯌꯦꯕ ꯍꯥꯎꯕꯨꯗꯤ ꯍꯥꯎꯕ ꯃꯣꯏꯒꯤ ꯂꯣꯛꯇꯥꯛꯀꯤ ꯉꯥꯅꯤꯅ
ꯎꯝ ꯀꯩꯅꯣꯝ ꯑꯝꯇ ꯌꯥꯎꯗꯕꯅꯤꯅ ꯃꯆꯤꯟꯖꯥꯛ
ꯎꯝ ꯎꯝ ꯂꯣꯛꯇꯥꯛꯀꯤ ꯗꯥꯏꯔꯦꯛ ꯉꯥꯅꯤꯅꯅꯦ ꯃꯍꯥꯎꯗ ꯃꯥꯟꯅꯔꯣꯏꯕ ꯁ꯭ꯋꯥꯏꯒꯤ ꯐꯥꯝ ꯅꯨꯡ ꯀꯩꯀꯥꯒꯤ ꯉꯥꯁꯦ
ꯁꯋꯥꯏꯒꯤꯅ ꯀꯔꯕꯥꯔꯒꯤꯅꯤꯅ ꯃꯆꯤꯟꯖꯥꯛ ꯂꯣꯏ ꯍꯥꯞꯄꯤꯗꯅ
ꯎꯝ
ꯑꯗꯨꯏꯗꯤ ꯈꯪꯅꯕ ꯂꯩ
ꯀꯩꯅꯣꯗ ꯊꯥꯡꯒꯗ
ꯅꯠꯇꯦ ꯃꯣꯏꯔꯥꯡ ꯕꯖꯥꯔꯒꯤꯗ
ꯃꯣꯏꯔꯥꯡ ꯕꯖꯥꯔꯒꯤꯗ ꯈꯪꯅꯕ ꯂꯩꯕ ꯑꯗꯨꯗꯤ ꯃꯣꯏꯗ ꯇꯥꯛ ꯂꯥꯎ ꯁꯤꯟꯈ꯭ꯔ ꯂꯣꯏꯔꯦ
ꯑꯣ ꯌꯥꯏꯌꯦ ꯑꯗꯨꯗꯤ ꯆꯠꯇ꯭ꯔꯤꯉꯩꯗ ꯅꯣꯡꯃ ꯋꯥꯠꯂꯤꯉꯩꯗꯨꯗ ꯁꯤꯡꯈ꯭ꯔꯕ
ꯑꯗꯣ ꯑꯩꯈꯣꯏꯅ ꯁꯝꯅ ꯍꯥꯏꯔꯕꯗ ꯍꯟꯗꯛꯀꯤ ꯀꯃꯤꯡ ꯁꯟꯗꯦꯗ ꯆꯠꯇꯣꯏꯅꯦ ꯉꯁꯤ ꯊꯔꯁꯗꯦ ꯐ꯭ꯔꯥꯏꯗꯦ ꯁꯇꯔꯗꯦ ꯅꯨꯃꯤꯠꯇ ꯍꯥꯏꯈ꯭ꯔ ꯂꯣꯏꯔꯦ ꯑꯗꯨꯝ ꯐꯪꯉꯅꯤ
ꯊꯝꯕꯤꯔꯝꯃꯣꯅ
ꯑꯗꯨꯝ ꯌꯥꯝꯗ꯭ꯔꯁꯨ ꯃꯤ ꯑꯃꯒꯤ ꯑꯩꯈꯣꯏ ꯆꯠꯂꯤꯕ ꯑꯩꯈꯣꯏ ꯃꯤ ꯃꯉꯥ ꯇꯔꯨꯛꯇꯨꯒꯤ ꯌꯥꯝ ꯌꯥꯝꯗꯕ ꯀꯤꯂꯣ ꯃꯈꯥꯏ ꯑꯃ ꯀꯤꯂꯣ ꯑꯃ ꯑꯗꯨꯝ ꯐꯪꯉꯗꯤ ꯌꯥꯗ꯭ꯔꯣ
ꯌꯥꯏ ꯌꯥꯏ
ꯑꯗ ꯃꯣꯏꯁꯨ ꯑꯗꯨꯝ ꯑꯍꯥꯝꯕ ꯂꯧꯕꯅꯤꯅ ꯃꯣꯏꯁꯨ ꯌꯥꯝꯅ ꯈꯤꯇꯪ ꯄꯤꯔ ꯏꯀꯥꯏ ꯑꯗꯨꯅ ꯑꯗꯨꯝ ꯈꯔꯗꯤ ꯍꯦꯟꯅ ꯄꯤꯔꯛꯑꯗꯕꯅꯤ
ꯃꯁꯤꯗ ꯃꯥ ꯇꯣꯡꯉꯤ ꯄꯣꯠꯅꯤꯗ
ꯃꯣꯏꯒꯤꯕꯨ ꯂꯣꯛꯇꯥꯛꯇꯨꯗ ꯐꯠ ꯆꯠꯂꯅꯤ ꯃꯣꯏ ꯃꯣꯏꯅ ꯀꯣꯟꯕ ꯖꯒꯥꯗꯨꯗ
ꯂꯥꯡ ꯑꯣꯔ ꯀꯩꯅꯣ ꯊꯥꯛꯑꯝꯃꯅꯤ
ꯏꯁ ꯍꯣꯏ
ꯃꯣꯏ ꯃꯣꯏꯒꯤ ꯑꯦꯂꯥꯀꯥ ꯂꯩꯅꯩ ꯍꯥꯏꯕꯅꯦꯕ ꯑꯩꯈꯣꯏꯒꯤ ꯄꯥꯠꯇ ꯑꯣꯏꯇꯥꯔꯒꯁꯨ ꯑꯗꯨꯗ ꯃꯥ ꯃꯥꯗꯒꯤ ꯃꯥꯅ ꯊꯥꯛꯅꯤꯡꯕ ꯏꯟ ꯆꯤꯡꯒꯦꯔꯥ ꯀꯩꯅꯣ ꯇꯧꯒꯦꯔꯥ ꯑꯗꯨ ꯇꯧꯔꯝꯃꯅꯤ
ꯃꯥꯅꯦ ꯑꯗꯨꯒ ꯐꯥꯅꯔꯤꯅꯦ ꯃꯥꯏ ꯃꯥꯏ ꯃꯄꯥ ꯊꯝ ꯁꯤꯗꯩꯅ ꯁꯤꯕꯨ ꯑꯣꯏꯅ ꯍꯥꯏꯅꯔꯤꯅꯦꯕ ꯑꯦꯂꯀꯥ
ꯑꯗꯨꯗꯣ ꯀꯩꯅꯣ ꯇꯧꯅꯩ ꯃꯥ ꯃꯥꯒꯤ ꯖꯒꯥꯗꯣ ꯐꯨꯝꯗꯤꯒꯤ ꯀꯥꯗꯣ ꯃꯣꯏ ꯂꯦꯜꯂꯒ ꯃꯣꯏ ꯃꯣꯏꯅ ꯂꯣꯏ ꯂꯦꯜꯂꯒ ꯁꯦꯝꯖꯗꯣꯏꯅꯦ ꯍꯥꯏꯌꯦ ꯑꯗꯨꯗꯣ
ꯑ ꯁꯦꯝꯖꯗꯣꯏꯅꯦ ꯍꯥꯏꯕꯅꯦ
ꯑꯗꯨ ꯅꯠꯇꯗꯤ ꯑꯃꯅ ꯑꯃꯨꯛ ꯂꯥꯛꯁꯤꯜꯂꯛ ꯇꯧ ꯑꯃ ꯂꯥꯛꯇꯨꯅ ꯑꯃꯨꯛ ꯇꯧ ꯑꯗꯨꯅ ꯒ꯭ꯌꯥꯟ ꯃꯦꯟ ꯇꯥꯅꯔꯣꯏ ꯍꯥꯏꯕꯒꯤ ꯃꯣꯏꯁꯨ ꯔꯨꯜ ꯑꯦꯟ ꯔꯨꯜ ꯑꯦꯟ ꯔꯤꯒꯨꯂꯦꯁꯟꯗ ꯂꯩꯕ
ꯑꯗꯨꯕꯨꯗꯤ ꯁꯇꯔꯗꯦ ꯅꯨꯃꯤꯠꯇ ꯍꯥꯏꯈ꯭ꯔꯥ ꯌꯥꯔꯅꯤ
ꯎꯝ ꯈꯣꯏꯁꯨꯃꯥꯏꯅꯥ ꯂꯇꯥꯛꯇ
ꯍꯣꯏ ꯑꯩꯈꯣꯏ ꯁꯨꯃꯥꯏꯅ ꯁꯇꯔꯗꯦ ꯅꯨꯃꯤꯠꯇ ꯂꯥꯛꯇꯣꯏꯅꯦ ꯁꯟꯗꯦꯒꯤ ꯀꯩꯅꯣꯗ ꯍꯟꯗꯣꯏꯅꯦ
ꯎꯝ
ꯁꯨꯃꯥꯏꯅ ꯉꯥ ꯈꯤꯇꯪ ꯀꯩꯅꯣ ꯇꯧꯕꯤꯌꯣ ꯍꯣꯏ ꯑꯗꯣ ꯃꯣꯏꯁꯨ ꯑꯗꯨꯃꯥꯏꯅ ꯍꯣꯝ ꯏꯁꯇꯦꯗ ꯂꯥꯛꯄ ꯀꯥꯡꯕꯨꯨꯗꯗꯤ ꯃꯣꯏ ꯐꯖꯅ ꯀꯩꯅꯣꯗꯤ ꯇꯧꯕꯅꯦ
ꯑ ꯎꯝ ꯆꯥꯕ ꯑꯥ ꯆꯥꯕ ꯊꯛꯄ ꯎ ꯑꯁ ꯑꯗꯨ ꯂꯣꯛꯇꯥꯛ ꯇ ꯍꯧꯕ ꯆꯔꯥꯡꯗꯨꯒꯤ ꯕꯣꯔꯥꯒꯁꯨ ꯍꯧꯋꯦꯅ ꯍꯥꯏꯕ
ꯑꯩꯈꯣꯏꯅ ꯆꯥꯅꯤꯡꯕꯗꯣ ꯁꯝꯅ ꯍꯥꯏꯔꯕꯗ ꯑꯩꯈꯣꯏ ꯃꯌꯥꯝꯅ ꯀꯃꯟ ꯑꯣꯏꯅ ꯐꯪꯅꯕꯗꯣ
ꯎꯝ ꯑꯗꯨ ꯆꯔꯥꯡ ꯕꯣꯔꯥꯗꯨꯗꯤ ꯀꯃꯟ ꯑꯣꯏꯗꯦꯗꯅ ꯑꯗꯨꯅ ꯂꯣꯛꯇꯥꯛꯀꯤ ꯏꯁꯄꯤꯁꯦꯜ
ꯍꯣꯏ ꯑꯗꯨꯒꯤ ꯏꯁꯄꯤꯁꯦꯜ ꯑꯗꯨꯒꯨꯝꯕꯗꯨꯗꯤ ꯑꯗꯨꯗ ꯆꯠꯂꯀꯥꯟꯗ ꯆꯥꯕ ꯐꯪꯗꯧ ꯉꯥꯏ
ꯑꯥ ꯌꯥꯝꯝꯍꯥꯎꯋꯦ ꯍꯥꯏꯌꯦꯕ
ꯑꯣꯃꯁꯦ ꯌꯦꯔꯨꯝ ꯁꯤꯁꯦ ꯀꯩꯔꯕꯁꯦ
ꯍꯣꯏ ꯐꯔꯦ ꯐꯔꯦ ꯑꯗꯨꯗꯤ ꯆꯠꯅꯕꯒꯤ ꯄ꯭ꯂꯥꯅꯤꯡ ꯇꯧꯔꯒ ꯍꯥꯏꯅꯔꯁꯦ
ꯑꯍꯤꯡ ꯁ꯭ꯋꯥꯏꯗꯨꯗ ꯑꯗꯨꯝ ꯅꯨꯃꯤꯗꯥꯡ ꯋꯥꯏꯔꯝ ꯇꯥꯔꯛꯄ ꯁ꯭ꯋꯥꯏꯗ ꯁꯇꯔꯗꯦꯗ ꯆꯠꯇꯣꯏꯅꯤꯅ ꯑꯗꯨꯒꯤ ꯄ꯭ꯂꯥꯟ ꯇꯧꯕ ꯌꯥꯔꯅꯤ
ꯍꯣꯏ ꯍꯣꯏ ꯎꯝ ꯐꯔꯦ ꯐꯔꯦ ꯎꯝ ꯎꯝ ꯊꯝꯃꯦ ꯊꯝꯃꯦ ꯎꯝ ꯎꯝ